ꯍꯂꯣ
ꯌꯥꯝ ꯄꯤꯛꯅ ꯇꯥꯏꯌꯦ ꯃꯈꯣꯟꯁꯦ
ꯑꯣ ꯀꯩꯒꯤꯅꯣ ꯈꯪꯗꯦ ꯑꯩꯗꯤ ꯅꯪꯅ ꯐꯣꯟ ꯄꯥꯏꯔꯛꯄꯁꯦ ꯇꯥꯗꯕꯒꯤ ꯇꯥꯛꯍꯥꯎ ꯇ꯭ꯕ
ꯑꯥ
ꯑꯩꯗꯤ ꯅꯪꯅ ꯐꯣꯟ ꯄꯥꯏꯔꯛꯄꯁꯦ ꯈꯪꯍꯧꯗ꯭ꯔꯦꯕ ꯑꯗꯨꯗꯨꯒꯤ ꯋꯥꯁ ꯑꯝꯇ ꯉꯥꯡꯗ꯭ꯔꯦꯕ ꯑꯗꯨꯗꯣ ꯀꯩ ꯇꯧꯔꯝꯃꯤꯗꯣ ꯅꯪꯕꯨ
ꯆꯉꯥ ꯇꯣꯛꯑꯒꯅꯦ ꯁꯨꯝ ꯂꯩꯔꯝꯃꯤ
ꯆꯥꯛꯇꯤ ꯆꯥꯔꯕꯣ ꯀꯩ ꯏꯟꯁꯥꯡ ꯆꯥꯔꯒꯦ
ꯑꯁꯤꯗꯣ ꯀꯥꯡꯉꯧ ꯑꯃ ꯉꯧꯔꯦ ꯑꯗꯨꯒ ꯀꯩꯅꯣ ꯁꯒꯣꯜꯁꯦꯟ ꯑꯣꯏꯕ ꯑꯩꯅ ꯉꯁꯥꯏ ꯌꯌꯨꯛꯇꯣ ꯍꯋꯥꯏ ꯈꯔ ꯊꯣꯡꯉꯦꯕ ꯑꯗꯨꯒ ꯑꯌꯨꯛꯇꯣ ꯑꯩꯈꯣꯏ ꯃꯥꯥꯗꯨꯁꯨ ꯌꯨꯝꯗ ꯁꯛ ꯆꯥꯗ꯭ꯔꯕ ꯑꯩꯈꯣꯏꯕꯨ ꯑꯩꯈꯣꯏꯗ ꯆꯥꯔꯕ ꯑꯗꯨꯅꯅꯦ ꯂꯦꯝꯃꯦꯅꯅꯦ ꯍꯋꯥꯏ ꯊꯣꯡꯕꯗꯨꯒ ꯇꯧꯔꯒ ꯆꯥꯔꯦ ꯀꯥꯡꯉꯧꯗꯨꯅꯦ ꯍꯋꯥꯏ ꯊꯣꯡꯕꯗꯨꯅꯦ ꯇꯧꯔꯒ ꯁꯨꯝ ꯐꯨꯠ ꯑꯃ ꯐꯨꯠꯁꯤꯜꯂꯑꯦ
ꯑꯣ ꯀꯥꯏꯖꯝ ꯍ ꯐꯜ ꯊꯕ
ꯀꯩꯅꯣꯗ ꯇꯣꯔꯔꯕꯣꯠꯇꯣ
ꯑꯣ ꯇꯔ ꯄꯁꯥ ꯐꯨꯠꯀꯥ ꯇꯔ ꯄꯁ ꯐꯨꯠꯇ ꯑꯗꯨꯝ ꯆꯥ ꯇ ꯐ ꯀꯔꯦꯅꯦꯔ
ꯍꯈꯣꯏ ꯑꯗꯨꯝ ꯐꯨꯠꯂꯦ ꯑꯗꯨꯏꯗꯣ ꯅꯪꯗꯤ ꯀꯩ ꯏꯟꯁꯥꯡ ꯆꯥꯔꯝꯃꯣ
ꯑꯩꯁꯨ ꯆꯝꯊꯣꯡ ꯆꯥꯏ ꯍꯋꯥꯏ ꯍꯋꯥꯏ ꯑꯁꯥꯡꯕꯤꯒ ꯁꯦꯕꯣꯠꯀ ꯆꯝꯊꯣꯡ ꯆꯥꯏꯌꯦ ꯑꯩꯈꯣꯏ ꯍꯧꯖꯤꯛ ꯍꯋꯥꯏ ꯑꯁꯥꯝꯒꯤ ꯁꯦꯕꯣꯛꯀ ꯆꯝꯊꯣꯡꯒ ꯃꯌꯥꯝ ꯆꯥꯕꯗꯩꯅꯦ ꯀꯩꯅꯣ ꯎ ꯏꯁꯥꯁꯦ ꯁꯥꯡꯗꯣꯔꯛꯑꯦ ꯍꯥꯏꯕ ꯁꯨꯝ ꯁꯨꯝ
ꯍꯥꯎꯕꯅꯦꯅꯣ ꯐꯥꯗꯣꯛ ꯆꯥꯕꯁꯨ ꯍꯗꯄ ꯎꯝ ꯎꯝ